ꯑ ꯍꯜꯂꯣ ꯇꯥꯏꯀꯣ
ꯎꯝ
ꯑ ꯑꯩꯁꯨ ꯑꯗꯨꯝ ꯑꯈꯣꯏ ꯀꯖꯤꯟ ꯈꯣꯏꯗ ꯆꯠꯂꯦ ꯉꯁꯤꯁꯦ ꯆꯠꯂꯒ ꯃꯊꯛꯈ ꯑ ꯑ ꯃꯇꯝ ꯈ꯭ꯔꯒꯤ ꯇꯥꯏꯝ ꯁ꯭ꯄꯦꯟ ꯇꯧꯔꯦ ꯇꯥꯏꯝ ꯁ꯭ꯄꯦꯟ ꯇꯧꯔꯒ ꯑꯃꯨꯛꯀ ꯑꯗꯨꯝ ꯍꯜꯂꯑꯦ
ꯑꯣꯀꯦ ꯀꯩ ꯀꯩ ꯇꯧꯒꯦ ꯆꯥꯛ ꯆꯥꯕꯩꯔꯣ ꯑꯣꯔ
ꯅꯠꯇꯦ ꯅꯠꯇꯦ ꯆꯥꯛ ꯆꯥꯕ ꯅꯠꯇꯦꯗ ꯑꯗꯨꯝ ꯍꯣꯏ ꯄꯣꯠ ꯆꯩꯩ ꯈꯔ ꯄꯤꯅꯤꯡꯉꯥꯏ ꯂꯩꯕꯀꯣ ꯑꯩꯁꯦ
ꯎ
ꯑꯗꯩ ꯄꯣꯠ ꯆꯩ ꯑꯗꯨꯝ ꯈ꯭ꯔ ꯄꯤꯔꯨꯔꯦ ꯄꯤꯔꯨꯔꯒ ꯑꯗꯨꯝ ꯀꯩꯅꯣ ꯋꯥꯔꯤ ꯈ꯭ꯔ ꯁꯥꯔꯒ ꯑꯗꯨꯝ ꯍꯜꯂꯛꯈ꯭ꯔꯦ ꯑꯥ ꯃꯥꯁꯦ ꯑꯩꯒꯤ ꯏꯃꯥꯇꯣꯟꯒꯤ ꯃꯆꯥꯅꯨꯄꯤꯅꯦꯕꯀꯣ
ꯎꯝ
ꯑꯗꯣ ꯑꯈꯣꯏꯁꯦ ꯑꯗꯨꯝ ꯅꯛꯅꯔꯒ ꯂꯩꯌꯦ ꯑꯗꯨꯁꯨ ꯑꯩꯖꯨ ꯃꯇꯝ ꯂꯩꯗꯕ ꯆꯠꯊꯣꯛꯄꯁꯦ ꯑꯗꯣ ꯃꯥꯁꯨ ꯑꯗꯨꯝ ꯕꯤꯖꯤ ꯑꯣꯏꯕ ꯑꯗꯨꯒꯤ ꯑꯩꯅ ꯑꯦ ꯉꯁꯤꯗꯤ ꯑꯩ ꯂꯥꯛꯄꯤꯔꯒꯦ ꯍꯥꯏꯅ ꯆꯠꯂꯒ ꯑꯗꯨꯝ ꯍꯜꯂꯛꯑꯦ ꯍꯜꯂꯛꯔꯒ ꯑꯗꯨꯝ ꯑꯥ ꯐꯦꯁꯤꯌꯦꯜ ꯐꯦꯁꯤꯌꯦꯜ ꯇꯧꯋꯦ ꯉꯁꯤꯁꯦ ꯃꯥꯒꯤꯀꯣ
ꯅꯪꯗꯤ ꯐꯦꯁ꯭ꯌꯦꯜ ꯇꯧꯕ꯭ꯔ
ꯂꯩꯁꯥꯗꯤ ꯑꯩꯕꯨꯗꯤ ꯑꯗꯨꯒꯨꯝꯕꯒꯤꯗꯤ ꯇꯧ ꯇꯧꯗꯦꯗ
ꯎꯝ ꯍꯨꯝ ꯍꯦ ꯍꯦ ꯍꯦ
ꯈ ꯈꯪꯗꯦꯅꯦ ꯑ ꯑꯩꯈꯣꯏ ꯅꯨꯄꯥ ꯑꯣꯏꯕꯒꯤꯔꯣ ꯁ꯭ꯀꯤꯟ ꯀꯦꯌꯔꯒꯨꯝꯕꯖꯦ ꯌꯥꯝ ꯄꯛꯇꯤ ꯇꯧꯗꯦ ꯑꯗꯨ ꯍꯣꯏ ꯑ ꯁꯟꯁꯀ꯭ꯔꯤꯟ ꯉꯥꯛꯇꯅꯤ ꯍ ꯍ
ꯑꯥ ꯐꯦꯁꯦꯜ ꯐꯦꯁꯤꯌꯦꯜꯁꯨ ꯑꯗꯨꯝ ꯇꯧꯕ ꯗꯔꯀꯥꯔ ꯂꯩꯕꯅꯤ ꯍꯥꯏꯕꯗꯤꯀꯣ
ꯑꯥ
ꯑ ꯑꯈꯣꯏꯒꯤ ꯏꯁꯀꯤꯟꯒꯤ ꯗꯦꯠ ꯁꯦꯜꯁꯀꯨꯝꯕ ꯂꯩꯗꯅ ꯑꯦ ꯏꯁꯄꯦꯁꯤꯌꯦꯜ ꯍꯥꯏꯕꯁꯦ ꯑꯦ ꯀꯩꯅꯣꯅꯤꯗ ꯀ꯭ꯂꯦꯟꯁꯤꯡ ꯀ꯭ꯂꯦꯟꯁꯤꯡ ꯀ꯭ꯂꯦꯟꯁꯤꯡꯒꯨꯝꯕꯅꯦꯕ ꯃꯥꯏ ꯐꯖꯅ ꯁꯦꯡꯗꯣꯛꯄꯅꯦꯕꯀꯣ
ꯑꯣ
ꯑꯗꯒꯤ ꯐꯦꯁ꯭ꯌꯦꯜꯁꯨ ꯑꯗꯨꯝ ꯂꯩ ꯅ ꯐꯦꯁ ꯋꯥꯁ ꯑꯦꯕ꯭ꯔꯤꯗꯦ ꯋꯥꯁ ꯇꯧꯋꯦ ꯆꯨꯝꯃꯦ ꯑꯗꯨꯁꯨ ꯑꯗꯨꯕꯨ ꯎꯝ ꯑꯩꯈꯣꯏꯒꯤꯅ ꯐꯦꯁꯤꯌꯦꯜ ꯇꯧꯕꯁꯅ ꯗꯦꯠꯁ ꯀꯤꯟꯒꯨꯝꯕꯁꯦ ꯑꯗꯨꯝ ꯂꯧꯊꯣꯛꯄꯅꯦꯕ
ꯑꯥ
ꯑꯗꯨꯒ ꯅꯪ ꯇꯧꯔꯗꯤ ꯅꯪꯒꯤ ꯏꯁ꯭ꯀꯤꯟꯁꯨ ꯑꯗꯨꯝ ꯐꯖꯔꯛꯀꯅꯤ ꯑꯗꯨꯝ ꯗ ꯀꯥꯗꯤ ꯂꯩꯕꯅꯦ
ꯁꯤꯁꯁꯤꯕꯣ
ꯎꯝ
ꯑꯩꯕꯨꯗꯤ ꯎꯝ ꯍꯣꯏ ꯏꯁ꯭ꯀꯤꯟ ꯀꯦꯌꯔꯒꯨꯝꯕꯗꯤ ꯎꯝ ꯇꯧꯕꯕꯨꯗꯤ ꯍꯣꯏ ꯂꯣꯏ ꯌꯥꯏ ꯍꯣꯏ ꯌꯥꯝ ꯄꯥꯛꯄꯨꯗꯤ ꯇꯧꯗꯦ ꯑꯗꯨꯁꯨ
ꯎꯝ
ꯅꯪ ꯅ ꯅꯪꯗꯤ ꯅꯨꯡꯇꯤꯒꯤ ꯇꯧꯕ꯭ꯔꯣ
ꯑꯁ ꯐꯦꯁꯤꯌꯦꯜꯁꯦ ꯅꯨꯡꯇꯤ ꯇꯧ ꯌꯥꯗꯦꯅꯦ ꯐꯦꯁꯤꯌꯦꯜꯗꯤ ꯃꯦ ꯕꯤ ꯋꯥꯟꯁ ꯑꯣꯔ ꯇꯨꯋꯥꯏꯁ ꯏꯟ ꯑꯦ ꯃꯟ ꯇꯧꯒꯗꯕꯅꯤ ꯅꯨꯡꯇꯤ ꯇꯧꯔꯗꯤ ꯏꯁ꯭ꯀꯤꯟꯗꯣ ꯂꯣꯏꯅ ꯄꯤꯜ ꯑꯣꯐ ꯇꯧꯈ꯭ꯔꯅꯤꯅꯦ
ꯑꯣ ꯎꯝ ꯎꯝ ꯅꯪꯗꯤ ꯅꯨꯡ ꯅꯨꯡꯗꯥꯡꯒꯨꯝꯕꯗꯗꯤ ꯅꯥꯏꯠ ꯀ꯭ꯔꯤꯝꯒꯨꯝꯕ ꯑꯣꯔ
ꯍꯣꯏ ꯍꯣꯏ ꯍꯣꯏ ꯁꯤꯖꯤꯟꯅꯩꯌꯦꯗꯥ ꯁꯤꯖꯤꯟꯅꯩ ꯑ ꯁꯤꯔꯝꯒꯨꯝꯕꯀꯣ
ꯑꯥ
ꯁꯤꯔꯝ ꯁꯤꯖꯤꯟꯅꯩꯌꯦ ꯑꯗꯨꯒ ꯑꯗꯨꯝ ꯃꯣꯏꯆꯔꯥꯏꯖꯔꯒꯨꯝꯕ ꯑꯗꯨꯝ ꯍꯥꯞꯄꯦ ꯅꯨꯡꯗꯥꯡꯗꯗꯤ
ꯑꯣꯀꯦ ꯑꯗꯨꯅꯗꯤ ꯑ ꯀꯩ ꯀꯩ ꯇꯧꯒꯤꯕ ꯁꯤꯔꯝꯗꯣ
ꯁꯤꯔꯝꯁꯦ ꯀꯩꯅꯣꯅꯦ ꯑꯩꯈꯣꯏ ꯑ ꯑꯩꯈꯣꯏꯒꯤ ꯁ꯭ꯀꯤꯟꯒꯨꯝꯕꯗꯣ
ꯑꯥ
ꯃꯥ ꯃꯥꯒꯤ ꯂꯩꯗ ꯁꯤꯔꯝ ꯍꯥꯏꯔꯁꯨ ꯑꯩꯈꯣꯏꯒꯤ ꯑꯦꯟꯇꯤ ꯑꯦꯖꯤꯡ ꯅꯠꯇ꯭ꯔꯒ ꯕ꯭ꯔꯥꯏꯇꯅꯤꯡ ꯁꯤꯔꯝꯒꯨꯝꯕꯀꯣ
ꯑꯥ
ꯑꯗꯣ ꯒ꯭ꯂꯣ ꯁꯤꯔꯝꯒꯨꯝꯕ ꯌꯥꯝ ꯂꯩꯕꯅꯦꯗ
ꯑꯗꯨꯒ ꯈꯨꯠ ꯃꯥꯏ ꯉꯥꯛꯇ ꯏꯔꯣ ꯃꯥꯏꯒ ꯈꯨꯠ ꯉꯥꯛꯇ
ꯅꯠꯇꯦ ꯑ ꯁꯤꯔꯝꯗꯤ ꯃꯥꯏꯒꯤ ꯈꯛꯇꯅꯦ
ꯑꯣꯀꯦ ꯃꯥꯏ ꯉꯥꯛꯇꯒꯤꯀꯣ
ꯑꯥꯎ ꯃꯥꯥꯏ ꯈꯛ ꯅꯪ ꯁꯤꯔꯝ ꯇꯩꯗ꯭ꯔꯤꯕ꯭ꯔꯥ ꯀꯔꯤꯅꯣ
ꯑꯩꯗꯤ ꯑꯗꯨꯒꯨꯝꯕ ꯑ ꯀꯩꯅꯣ ꯀꯣꯁꯃꯦꯇꯤꯛꯁꯇꯤ ꯌꯥꯝ ꯄꯥꯛ ꯄꯥꯏꯗꯦ ꯎꯝ
ꯑꯣꯀꯦ ꯀꯦ ꯅꯪ ꯅꯪꯗꯤ ꯀꯔꯤ ꯀꯔꯤ ꯌꯨꯁ ꯇꯧꯕ꯭ꯔꯥ ꯅꯪ ꯃꯥꯏꯗ
ꯑ ꯑꯦꯁ ꯄꯤ ꯑꯦꯐ ꯇ꯭ꯋꯦꯟꯇꯤ ꯐꯥꯏꯚ ꯑꯕꯞ ꯑꯃ ꯄꯥꯏꯔꯦ ꯂꯣꯏꯔꯦ
ꯑꯣꯀꯦ ꯑꯣꯀꯦ ꯀꯔꯤ ꯕ꯭ꯔꯦꯟ ꯄꯥꯏꯕ꯭ꯔꯥ ꯅꯪꯗꯤ
ꯑꯥ ꯂꯦꯛꯃꯤ
ꯑꯣ ꯄꯥꯏꯕ ꯅꯨꯡꯉꯥꯏꯕ꯭ꯔꯥ
ꯑꯗꯨꯝ ꯌꯥꯏ ꯍꯣꯏ ꯂꯦꯛꯃꯤ ꯄꯤꯛꯄꯗꯒꯤ ꯄꯥꯏꯔꯛꯄ ꯂꯦꯛ ꯂꯦꯛꯃꯤꯗꯤ ꯇꯥꯏꯀꯣ
ꯇꯥꯏꯌꯦ ꯇꯥꯏꯌꯦ ꯎꯝ ꯂꯦꯛ ꯃꯤꯗꯤ ꯑꯗꯨꯝ
ꯌꯥꯝꯅ ꯑꯗꯨꯝ ꯀꯩꯅꯣ ꯄꯣꯄꯨꯂꯔ ꯕ꯭ꯔꯥꯟꯅꯤꯗ ꯂꯣꯏꯅ ꯌꯨꯁ ꯇꯧꯅꯩꯗ ꯃꯤ ꯃꯌꯥꯝꯀꯣ
ꯎꯝ ꯅꯨꯄꯥ ꯅꯨꯄꯤ ꯂꯩꯇꯦꯀꯣ ꯂꯦꯛꯃꯤꯁꯦ ꯂꯩꯕ꯭ꯔꯣ
ꯂꯩ ꯂꯩꯔꯝꯗꯧ ꯃꯥꯜꯂꯦꯗ ꯑꯗꯨꯝ ꯑꯗꯨꯝ ꯑꯅꯤꯃꯛ ꯄꯥꯏꯕ ꯌꯥꯕ ꯃꯥꯜꯂꯦ
ꯑꯣꯀꯦ ꯑꯣꯀꯦ
ꯎꯝ ꯑꯗꯨꯒ ꯅꯨꯡꯗꯥꯡꯗꯗꯤ ꯀꯔꯤ ꯇꯩꯌꯦ
ꯅꯨꯡꯗꯥꯡꯗꯗꯤ ꯀꯩꯁꯨ ꯇꯩꯗꯦꯗ
ꯑꯣ ꯑꯣ ꯑꯗꯨꯝ ꯑꯣ ꯇꯩꯌꯦꯗ ꯑꯩꯗꯤ ꯎꯝ
ꯎꯝ
ꯑꯩꯗꯤ ꯑ ꯏꯁꯀꯤꯟ ꯀꯦꯌꯔꯁꯤꯗꯤ ꯑꯗꯨꯝ ꯐꯖꯅ ꯑꯗꯨꯝ ꯏꯁꯀꯤꯟ ꯀꯦꯌꯔ ꯇꯧꯋꯦ ꯑꯩꯗꯤ
ꯏꯁꯀꯤꯟ ꯍꯥꯏꯗꯤ ꯑ ꯑꯣ ꯀꯦ ꯀꯝꯕ ꯃꯁꯥ ꯂꯣꯏꯅꯃꯛꯀꯤꯔꯣ ꯑꯣꯔ
ꯅꯠꯇꯦ ꯅꯠꯇꯦ ꯃꯦ ꯃꯦꯟꯂꯤ ꯑꯌꯥ ꯃꯁꯥ ꯂꯣꯏꯅꯃꯛꯇꯤ ꯂꯦꯖꯤ ꯑꯣꯏꯌꯦꯗ ꯅꯨꯡꯗꯥꯡꯗꯗꯤ ꯐꯦꯁ ꯈꯛꯇ ꯕꯣꯗꯤ ꯂꯣꯏ ꯎꯝ ꯕꯣꯗꯤꯒꯨꯝꯕꯒꯤꯗꯤ ꯑꯗꯨꯝ ꯑꯈꯣꯏꯅ ꯏꯔꯨꯕ ꯂꯣꯏꯕ ꯅꯠꯇ꯭ꯔꯒ ꯈꯣꯡ ꯈꯨꯨꯠ ꯍꯥꯝꯕ ꯂꯣꯏꯕꯗ ꯑꯗꯨꯝ ꯇꯩꯌꯦꯅ ꯑꯗꯨꯕꯨ ꯑꯦꯚ꯭ꯔꯤ ꯅꯥꯏꯠ ꯀꯩꯅꯣ ꯇꯧꯕꯗꯨꯗꯤ ꯋꯥꯏꯗ ꯑꯗꯨꯗꯤ
ꯀꯦ ꯃꯁꯝ ꯃꯁꯝ ꯁꯝꯒꯨꯝꯕꯗꯤ ꯅꯪꯗꯤ ꯃꯁꯝꯒꯨꯝꯕꯗꯤ ꯀꯃꯥꯏꯅ ꯀꯦꯌꯔ ꯇꯧꯕ꯭ꯔꯥ ꯑꯣꯔ ꯑꯗꯨ ꯑꯗꯨꯝ ꯊꯝꯃꯦ ꯃꯁꯝꯒꯨꯝꯕꯗꯤ
ꯁꯝꯒꯨꯝꯕꯁꯨ ꯑꯩꯗꯤ ꯑꯗꯨꯝ ꯀꯦꯌꯔ ꯂꯧꯋꯦ ꯍꯥꯏꯕꯗꯤ ꯑꯩ ꯁꯦ ꯑꯣ ꯑꯣꯏꯂꯤꯡ ꯁꯝꯁꯦ ꯑꯣꯏꯂꯤꯡ ꯌꯥꯝ ꯇꯧꯒꯜꯂꯦ ꯁꯝ ꯑꯣꯏꯂꯤꯡ ꯑꯗꯨꯨꯝ ꯑꯥ
ꯑ ꯁꯝ ꯑꯣꯏꯂꯤꯡ ꯍꯥꯏꯔꯗꯤ ꯅꯪꯅ ꯊꯥꯎ ꯍꯥꯞꯄ꯭ꯔꯣ ꯑꯣꯔ ꯊꯥꯎ ꯍꯥꯞꯇꯕꯤꯗ ꯃꯊꯟ
ꯅꯠꯇꯦ ꯅꯠꯇꯦ ꯑꯣꯏꯂꯤꯡ ꯍꯥꯏꯕꯗꯤꯀꯣ ꯊꯥꯎ ꯍꯥꯞꯔꯒ ꯑꯣꯏꯂꯤꯡ ꯇꯧꯒꯗꯕꯅꯦ ꯀꯣꯛꯇꯒꯣ ꯑꯗꯨꯒ ꯊꯥꯎꯗꯣ ꯑ ꯀꯩꯅꯣ ꯈꯔ ꯋꯥꯔꯝ ꯑꯞ ꯇꯧꯔꯒ ꯇꯧꯔꯗꯤ ꯍꯦꯟꯅ ꯔꯤꯖꯜꯗꯣ ꯍꯦꯛ ꯑꯁ ꯑ ꯁꯝꯗ ꯌꯥꯝꯅ ꯁꯣꯐ ꯑꯣꯏꯌꯦꯕ ꯑꯗꯨꯒꯤ ꯏꯁꯤꯡ ꯑꯁꯥꯕꯗ ꯑ ꯇꯦꯡꯀꯣꯠꯇ ꯊꯥꯎ ꯍꯥꯞꯂꯒ ꯏꯁꯤꯡ ꯑꯁꯥꯕꯒꯤ ꯕꯥꯎꯜ ꯑꯃꯗ ꯏꯁꯤꯡ ꯑꯁꯥꯕ ꯊꯝꯔꯣ ꯕꯥꯜ ꯈꯔ ꯃꯆꯥ ꯑꯣꯏꯕꯗ ꯑꯣꯏꯜ ꯊꯝꯃꯣꯏꯕꯀꯣ
ꯑꯥ
ꯑꯗꯨꯒ ꯏꯁꯤꯡ ꯑꯁꯥꯕꯗ ꯑꯗꯨꯝ ꯕꯥꯎꯜꯗꯣ ꯑꯗꯨꯝ ꯊꯝꯔꯒ ꯊꯥꯎꯗꯣ ꯈꯔ ꯑꯗꯨꯝ ꯁꯥꯈ꯭ꯔꯦ ꯋꯥꯔꯝ ꯑꯣꯏꯈ꯭ꯔꯦ ꯍꯥꯏꯕꯗꯣ ꯀꯣꯛꯇ ꯑꯗꯨꯝ ꯇꯩꯕ ꯑꯗꯨꯒ ꯑꯗꯨꯝ ꯃꯁꯥꯥꯁ ꯇꯧꯕ ꯑꯗꯨꯒ ꯑ ꯄꯨꯡ ꯑꯃ ꯑꯅꯤꯒꯨꯝꯕ ꯑꯗꯨꯝ ꯊꯝꯃꯣ ꯊꯝꯔꯒ ꯑꯥꯐꯇ꯭ꯔ ꯗꯦꯠ ꯑꯗꯨꯝ ꯋꯥꯁ ꯑꯣꯐ ꯇꯧꯔꯣꯏꯕꯀꯣ
ꯎꯝ
ꯁꯝꯗꯣ ꯌꯥꯝ ꯁꯣꯐ ꯑꯣꯏꯕꯅꯦ ꯑꯗꯨꯒ ꯁꯝꯇꯥꯏꯝꯁ ꯑꯣꯏꯂꯤꯡ ꯇꯧꯗ꯭ꯔꯦ ꯍꯥꯏꯔꯒꯗꯤ ꯁꯦꯝꯄꯨ ꯇꯩꯔꯒ ꯍꯦꯔ ꯃꯥꯛꯁ ꯀꯟꯗꯤꯁꯅ꯭ꯔ ꯀꯨꯝꯕꯅꯦꯕꯀꯣ
ꯑꯥ
ꯑꯗꯨꯁꯨ ꯑꯗꯨꯝ ꯌꯨꯁ ꯇꯧꯕꯗ ꯑꯗꯨꯝ ꯐꯕꯅꯦ
ꯎꯝ
ꯅꯪꯗꯤ ꯑꯣꯏꯂꯤꯡ ꯇꯧꯗꯕ꯭ꯔꯥ ꯁꯝꯁꯦ
ꯑꯁ ꯇꯧꯗꯦꯍꯦ
ꯑꯣ ꯁꯝ ꯍꯣꯏ ꯁꯝꯁꯦꯀꯣ ꯑꯣꯏꯂꯤꯡ ꯇꯧꯕ ꯌꯥꯝ ꯐꯕꯅꯦ ꯅꯨꯄꯥ ꯑꯣꯏꯔꯁꯨ ꯗꯣ ꯅꯨ ꯅꯨꯄꯤ ꯑꯣꯏꯔꯁꯨ ꯁꯝꯗꯤ ꯑꯣꯏꯂꯤꯡ ꯇꯧꯕꯗꯣ ꯑꯗꯨ ꯑ ꯋꯥꯔꯝ ꯇꯧꯍꯜꯂꯒ ꯇꯧꯕꯗꯣ ꯑꯁ ꯊꯕꯛ ꯌꯥꯝ ꯆꯤꯜꯂꯦꯗ ꯍꯥꯏꯔꯗꯤ ꯊꯥꯎ ꯈꯛꯇ ꯑꯣꯏꯔꯁꯨ ꯑꯣꯏꯂꯤꯡ ꯇꯧꯔ ꯒ ꯑꯥ ꯄꯨꯡ ꯑꯃ ꯑꯅꯤꯒꯨꯝꯕ ꯑꯗꯨꯝ ꯍꯥꯞꯄꯒ ꯑ ꯑꯗꯨꯝ ꯋꯥꯁ ꯑꯣꯐ ꯇꯧꯕ
ꯑꯥ
ꯑꯗꯨꯒ ꯅꯪ ꯑꯣꯏꯂꯤꯡ ꯇꯧꯋꯦ ꯍꯥꯏꯔꯒ ꯁꯦꯝꯄꯨ ꯌꯥꯝ ꯌꯥꯝ ꯌꯨꯁ ꯇꯧꯕꯗꯤ ꯁꯝꯗꯣ ꯑꯃꯨꯛꯀ ꯗ꯭ꯔꯥꯏ ꯑꯥꯎꯠ ꯇꯧꯕꯅꯦ ꯅꯪꯒꯤ ꯁꯝꯗꯣꯀꯣ
ꯑꯣ
ꯑꯗꯨꯒꯤ ꯑꯗꯨꯝ ꯌꯥꯝꯅ ꯇꯩꯗ꯭ꯔꯒ ꯌꯥꯝꯅ ꯍꯥꯞꯇ꯭ꯔꯒ ꯑꯗꯨꯝ ꯑꯗꯨꯝ ꯑꯣꯀꯦ ꯑꯦꯃꯥꯎꯟ ꯍꯥꯞꯔꯒ ꯀꯣ
ꯑꯥ
ꯑꯗꯨꯝ ꯋꯥꯟꯁ ꯈꯛꯇ ꯋꯥꯁ ꯑꯣꯐ ꯇꯧꯕ ꯑꯗꯨꯒ ꯁꯦꯀꯦꯟ ꯇꯥꯏꯝ ꯑꯃꯨꯛꯀ ꯍꯥꯞꯄꯨꯗꯨꯗꯤ ꯇꯧꯒꯅꯨ
ꯁꯝ ꯁꯝꯁꯦ ꯀꯌꯥꯐꯥꯎ ꯁꯥꯡꯒꯦ ꯅꯪ ꯅꯪ ꯅꯪꯅ ꯊꯝꯕ ꯁꯝꯗꯤ
ꯑꯥ ꯑꯩꯒꯤ ꯁꯝꯔꯥ
ꯑꯥ
ꯑꯩꯗꯤ ꯁꯝ ꯑꯗꯨꯝ ꯁꯥꯡꯉꯦ ꯁꯝ ꯁꯥꯡꯉꯦ ꯍꯥꯏꯕꯁꯤ ꯑꯩꯒꯤꯀꯣ ꯑꯩꯒꯤ ꯀꯔꯤ ꯍꯥꯏꯁꯤꯔꯥ ꯑꯩꯒꯤ ꯕꯦꯛ ꯎꯝ ꯑꯩ ꯀꯃꯥꯏꯅ ꯍꯥꯏꯒꯦꯔ ꯈꯪꯗꯦ
ꯋꯦꯁ ꯐꯥꯎ
ꯎꯝ ꯅꯣꯅꯣ ꯋꯦꯁꯇꯤ ꯌꯧꯗꯦꯗ ꯋꯦꯁꯇꯤ ꯌꯧꯗꯦ ꯑꯗꯨ ꯗꯤ ꯋꯥꯏꯗ ꯃꯦꯟꯇꯦꯟ ꯇꯧꯕ
ꯆꯦꯁ ꯐꯥꯎꯔꯣ ꯆꯦꯁ
ꯑꯥ ꯑꯗꯨꯒꯨꯝ ꯑꯥ ꯑꯗꯨꯒꯨꯝꯕ ꯃꯨꯛꯇ ꯑꯣꯏꯔꯝꯃꯅꯤ ꯑꯥ
ꯎꯝ
ꯁꯝꯁꯦ ꯑꯥ ꯍꯥꯥ
ꯅꯪꯁꯨ ꯅꯦꯛꯁ ꯇꯥꯏꯝꯗ ꯍꯤꯌꯔ ꯑꯣꯏꯂꯤꯡ ꯇ꯭ꯔꯥꯏ ꯇꯧꯑꯣ
ꯍꯤꯌꯔ ꯑꯣꯏꯂꯤꯡꯁꯤꯀꯣ
ꯎꯝ ꯇ꯭ꯔꯥꯏ ꯇꯧꯑꯣ ꯍꯥꯏꯕꯗꯤ ꯁꯝꯁꯦ ꯑꯗꯨꯝ ꯐꯍꯟꯕꯅꯦꯕ ꯁꯣꯐꯁꯨ ꯑꯣꯏꯕ ꯑꯗꯨꯒ ꯑꯗꯨꯝ ꯍꯤꯌꯔ ꯒ꯭ꯔꯣꯠꯁꯨ ꯑꯗꯨꯝ ꯄꯤꯕꯅꯦ
ꯎꯝ ꯏꯆꯟꯅꯨꯄꯤꯕꯨ ꯍꯥꯏꯕ ꯇꯥꯔꯦ
ꯎꯝ ꯇꯩꯍꯜꯂꯣ ꯅꯣꯏ ꯅꯣꯏ ꯁꯤꯁꯇꯔꯗꯣ
ꯑꯥ
ꯇꯧꯍꯜꯂꯣ ꯅꯪ ꯍꯤꯌꯔ ꯃꯁꯥꯁꯁꯦ ꯌꯥꯝ ꯅꯨꯡꯉꯥꯏꯕꯅꯤ ꯌꯥꯝ ꯔꯤꯂꯦꯛꯁꯤꯡ ꯑꯣꯏꯕꯅꯤ ꯃꯤ ꯑꯃꯅ ꯇꯧꯕꯤꯕꯗꯣ
ꯎꯝ
ꯌꯥꯝ ꯐꯕꯅꯦ ꯑꯗꯨꯝ ꯑꯗꯨꯝ ꯇ꯭ꯔꯥꯏ ꯇꯧꯑꯣ
ꯎꯝ
ꯎꯝ
ꯍꯧꯖꯤꯛꯇꯤ ꯅꯪꯗꯤ ꯄꯨꯡ ꯀꯌꯥꯗ ꯇꯨꯝꯒꯦ ꯍꯥꯏꯅ ꯂꯩꯅꯣ ꯑꯣ
ꯑꯥ ꯑꯩ ꯉꯁꯤꯁꯤꯗꯤꯀꯣ ꯑꯗꯨꯝ ꯊꯦꯡꯈ꯭ꯔꯦ ꯑꯩꯖꯦ ꯃꯨꯚꯤ ꯌꯦꯡꯔꯒ ꯂꯩꯕ ꯅꯦꯠꯐ꯭ꯂꯤꯛꯁꯇ
ꯑꯥ ꯀꯔꯝꯕ ꯃꯨꯚꯤ
ꯃꯨꯚꯤꯁꯦ ꯑꯌꯥ ꯁꯤꯟ ꯃꯥꯒꯤ ꯃꯃꯤꯡꯁꯨ ꯈꯪꯗꯦꯅꯦ ꯀꯩꯅꯣ ꯈꯪꯕ꯭ꯔ ꯑꯣ ꯍꯥ ꯃꯃꯤꯡ ꯈꯪꯗꯕꯅꯦꯀꯣ ꯀꯩꯅꯣꯅꯦ ꯍꯤꯟꯗꯤꯒꯤ ꯃꯨꯚꯤꯅꯦꯕ ꯑꯗꯨ ꯃꯥ ꯁꯦꯅꯦꯃꯥꯒꯤ ꯃꯤꯡꯁꯦ ꯈꯔ ꯁꯥꯡꯕ ꯒꯨꯝ ꯇꯧꯕ ꯀꯄꯤꯜꯗꯣ ꯈꯪꯉꯤꯅ ꯀꯄꯤꯜ ꯁꯔꯃ ꯀꯩꯅꯣꯗꯣ ꯐꯥꯒꯤ ꯌꯥꯝ ꯇꯧꯕꯅꯀꯣ ꯀꯣꯃꯦꯗꯤꯌꯟ ꯍꯥꯏꯒꯗ꯭ꯔꯥ ꯃꯥꯁꯦ
ꯑꯥ
ꯀꯔꯤ ꯍꯥꯏꯒꯗ꯭ꯔꯥ ꯃꯥꯅ ꯀꯨꯝꯕ ꯁꯦꯅꯦꯃꯅꯦꯕ
ꯑꯥ
ꯑꯗꯨ ꯌꯦꯡꯉꯝꯃꯦ ꯁꯤꯟꯃꯥꯒꯤ ꯃꯃꯤꯡꯗꯤ ꯈꯪꯗ꯭ꯔꯦ
ꯍꯦꯔꯣꯏꯟꯗꯤ ꯐꯖꯕ꯭ꯔꯣ ꯍꯦꯔꯣꯒ ꯍꯦꯔꯣꯏꯟꯗꯤ
ꯍꯦꯔꯣ ꯍꯦꯔꯣꯗꯤ ꯀꯩꯅꯣꯗꯨꯅꯤꯅꯦ ꯀꯥꯄꯤꯜ ꯁꯥꯔꯃꯥ ꯁꯣ ꯍꯥꯏꯅ ꯌꯥꯝꯅ ꯐꯥꯒꯤ ꯇꯧꯕ ꯍꯩꯕ ꯅꯨꯄꯥꯗꯣ ꯌꯥꯝ ꯃꯥꯒꯤ ꯁꯣ ꯂꯩꯅ ꯔꯤꯌꯦꯜꯇꯤ ꯁꯣ ꯑꯃ
ꯈꯪꯉꯝꯒꯅꯤ
ꯑꯥ ꯑ ꯌꯨ ꯅꯪ ꯎꯔꯝꯈ꯭ꯔꯅꯤ ꯑꯗꯨꯕꯨ ꯅꯪꯅ ꯎꯝ ꯃꯥꯒꯤꯗꯃꯛ ꯃꯥꯒꯤ ꯁꯣ ꯀꯨꯏꯅ ꯌꯦꯡꯗꯕ ꯑꯣꯏꯔꯝꯒꯅꯤ ꯑꯗꯨꯕꯨ ꯁꯀ꯭ꯔꯤꯟ ꯑꯣꯔ ꯑꯦꯅꯤ ꯑꯈꯣꯏꯒꯤ ꯐꯦꯁꯕꯨꯛ ꯔꯤꯜꯁꯀꯨꯝꯕꯗꯗꯤ ꯎꯔꯝꯈ꯭ꯔꯅꯤ ꯅꯪ ꯑꯗꯨꯕꯨ ꯑꯇꯦꯟꯁꯟ ꯄꯤꯗꯕ ꯍꯥꯏꯕ ꯇꯥꯔꯦ ꯑꯩꯅꯗꯤ ꯑꯗꯨꯝ ꯄꯥꯝꯕꯒꯤ ꯑꯗꯨꯝ ꯌꯦꯡꯕꯀꯣ ꯃꯥꯒꯤꯁꯨ ꯌꯥꯝ ꯐꯖꯕꯗꯤ ꯅꯠꯇꯦꯗ ꯅꯨꯄꯥꯗꯣ ꯑꯗꯨꯝ ꯑ ꯌꯥꯝ ꯐꯖꯕ ꯅꯠꯇꯦ ꯑ ꯀꯣꯃꯦꯗꯤꯌꯟꯅ ꯑꯗꯨꯝ ꯑꯦꯛꯇꯤꯡ ꯍꯩꯕ ꯍꯥꯏꯕ ꯇꯥꯔꯦꯀꯣ ꯑꯗꯨꯒ ꯃꯤ ꯑꯗꯨꯝ ꯇꯦꯜꯂꯦ ꯅꯨꯄꯤꯗꯤ ꯐꯖꯩ ꯑꯗꯨꯕꯨ ꯅꯨꯄꯤꯁꯨ ꯑꯅꯧꯕꯅꯦ ꯃꯁꯛ ꯃꯁꯛꯁꯨ ꯈꯪꯗꯦ
ꯑ ꯐꯥꯎ ꯐꯥꯎꯔꯕꯣ ꯑꯅꯧꯕ ꯍꯥꯏꯔꯗꯤ ꯑ ꯐꯥꯎ ꯐꯥꯎꯗ꯭ꯔꯤꯕꯒꯣ
ꯑ ꯌꯥꯝ ꯐꯥꯎꯗ꯭ꯔꯤꯕ ꯃꯥꯜꯂꯦꯗ ꯑ ꯍꯥꯏꯕꯗꯤ ꯑ ꯀꯩ ꯍꯥꯏꯁꯤꯔ ꯈꯪꯗꯦ ꯑꯩ ꯄꯥꯛ ꯎꯗ꯭ꯔꯤ ꯁꯤꯗꯣ ꯑꯗꯨ ꯅꯨꯄꯤꯗꯣ
ꯑꯥ
ꯎꯗ꯭ꯔꯤ
ꯑꯣ ꯅꯪ ꯅꯪꯗꯤ ꯍꯤꯟꯗꯤ ꯄ꯭ꯔꯤꯐꯥꯔ ꯇꯧꯕ꯭ꯔꯣ
ꯑꯩꯁꯦ ꯑꯅꯤꯃꯛ ꯄ꯭ꯔꯤꯐꯥꯔ ꯇꯧꯋꯦꯗ ꯏꯪꯂꯤꯁꯀ ꯍꯤꯟꯗꯤ
ꯑꯗꯨ ꯑ ꯏꯪꯂꯤꯁ ꯀ ꯍꯤꯟꯗꯤ ꯑ ꯑꯣꯀꯦ ꯁꯤꯀ꯭ꯋꯦꯜꯗꯤ ꯁꯤꯀ꯭ꯋꯦꯜ ꯑꯣꯔ ꯀꯝꯕ
ꯁꯤꯀ꯭ꯋꯦꯜ ꯍꯥꯏꯕꯗꯤ ꯁꯤꯔꯤꯁꯇꯨꯔꯥ
ꯁꯤꯔꯤꯁꯇꯣ ꯍꯣꯏ
ꯑ ꯁꯤꯔꯤꯁꯇꯨ ꯑꯗꯨꯝ ꯌꯦꯡꯉꯦ ꯑꯩ ꯅꯦꯠꯐ꯭ꯂꯤꯛꯁꯇ ꯍꯧꯖꯤꯛ ꯏꯪꯂꯤꯁꯀꯤ ꯌꯦꯡꯕꯁꯦ ꯍꯦꯞ ꯌꯨ ꯑꯦꯕꯥꯔ ꯍꯥꯏꯅꯀꯣ
ꯑ
ꯁꯤꯔꯤꯖ ꯌꯦꯡꯉꯦ ꯑꯗꯨꯖꯨ ꯑꯗꯨꯝ ꯐꯖꯩ ꯃꯣꯏ ꯀꯣꯂꯦꯁ ꯀꯥꯕꯒꯤ ꯋꯥꯔꯤꯅꯦꯕꯀꯣ
ꯑꯥ
ꯑꯗꯨꯁꯨ ꯑꯗꯨꯝ ꯐꯖꯩ ꯑꯗꯨꯒ ꯀꯣꯔꯤꯌꯟꯒꯤ ꯑꯥ ꯁꯤꯔꯤꯖ ꯍꯥꯏꯔꯒ ꯃꯥꯏ ꯍꯥꯏꯕ꯭ꯔ
ꯃꯥꯏ
ꯃꯥꯏ ꯅꯦꯃꯦꯁꯤꯁ ꯍꯥꯏꯕ꯭ꯔꯥ ꯑꯦꯟ ꯏ ꯑꯦꯝ ꯏ ꯑꯦꯁꯥꯏ ꯑꯦꯁ ꯀꯣ ꯑꯗꯨꯁꯨ ꯑꯗꯨꯝ ꯐꯖꯩ ꯎꯝ ꯀꯨꯏꯁꯨ ꯀꯨꯏꯗꯦ ꯑꯗꯨꯕꯨ ꯖꯁ ꯁꯚꯦꯟ ꯑꯣꯔ ꯑꯩꯠ ꯑꯦꯄꯤꯁꯣꯠ ꯑꯣꯏꯔꯝꯒꯗ꯭ꯔ
ꯑꯥ
ꯅꯠꯇ꯭ꯔꯒ ꯇꯨꯋꯦꯜꯐꯀꯨꯝꯕꯃꯨꯛ ꯌꯧꯕ꯭ꯔ ꯑꯩꯗꯤ ꯀꯥꯎꯔꯦ ꯑꯗꯨꯖꯨ ꯑꯗꯨꯝ ꯌꯦꯡꯕ ꯅꯨꯡꯉꯥꯏ ꯅꯪꯗꯤ ꯅꯪꯁꯨ ꯍꯥꯏꯈ꯭ꯔꯝꯅꯦ
ꯑꯩꯗꯤ ꯀꯣ ꯀꯣꯔꯤꯌꯟꯗꯗꯤ ꯅꯪ ꯏꯇꯦꯋꯟ ꯀ꯭ꯂꯥꯁꯇꯣ ꯌꯦꯡꯉꯕꯣ
ꯎꯝ ꯌꯦꯡꯗꯦ
ꯏꯇꯦꯋꯟ ꯀꯥꯜ꯭ꯛ ꯄꯥꯛ ꯁꯣꯖꯨꯟ
ꯑꯣ ꯑꯣꯀꯦ ꯃꯥ ꯀꯨꯝꯕ꯭ꯔꯣ
ꯑꯥ ꯄꯥꯛ ꯁꯣ ꯖꯨꯟꯕꯨꯗꯤ ꯈꯪꯉꯤꯀꯣ
ꯈꯪꯗꯤ ꯈꯪꯉꯦ ꯑꯥ
ꯀꯗꯥꯏꯗꯅꯣ ꯑꯩ ꯅꯪ ꯀ ꯀꯔꯝ ꯀꯔꯝꯕꯗ ꯌꯦꯡꯒꯦ ꯄꯥꯛ ꯁꯨꯖꯨꯟꯒꯤꯗꯤ
ꯃꯥꯒꯤ ꯃꯨꯚꯤꯁꯁꯦ ꯀꯔꯤꯔ ꯀꯔꯤꯒꯤ ꯃꯨꯚꯤꯗ ꯌꯦꯡꯕ꯭ꯔꯥꯥꯗꯤ ꯈꯪꯗ꯭ꯔꯦ ꯑꯗꯨꯕꯨ ꯑꯗꯨꯝ ꯃꯁꯛꯇꯤ ꯈꯪꯉꯦ ꯃꯥꯁꯦ
ꯑ ꯀ ꯑ ꯍꯧꯖꯤꯛꯁꯦ ꯀꯩꯅꯣ ꯕꯣꯏꯁ ꯑꯣꯚꯔ ꯐ꯭ꯂꯥꯋꯔꯁꯗꯖꯨ ꯀꯨꯝꯕ꯭ꯔ ꯃꯥꯥꯁꯦ
ꯑꯩꯁ ꯌꯥꯎꯗꯦꯗ ꯗꯨꯗꯗꯤ ꯌꯥꯎꯗꯦ ꯚꯣꯏꯖ ꯑꯣꯚꯔ ꯐ꯭ꯂꯥꯋꯔ ꯍꯥꯏꯗꯤ ꯊꯥꯏꯅꯒꯤ ꯀꯨꯆꯣꯝꯕ꯭ꯌꯣ ꯀꯨꯝꯕꯗꯨꯔꯣ
ꯑꯍꯥꯎꯕ ꯅꯪ ꯉꯥꯏꯈꯣ ꯉꯥꯏꯈꯣ ꯒꯨꯆꯨꯝꯄ꯭ꯌꯣ ꯍꯥꯏꯕ ꯑꯣꯏꯔꯝꯒꯅꯤ ꯍ ꯑꯗꯨꯁꯨ ꯑꯣꯏꯔꯝꯒꯅꯤ ꯑꯩ ꯅꯪꯅ ꯄꯥꯎꯔꯛꯏꯁꯨ ꯅꯪ ꯑꯗꯨ ꯅꯨꯄꯥꯗꯨ ꯅꯤꯡꯁꯤꯡꯕ ꯑꯗꯨꯗ ꯑꯗꯨꯔ ꯍꯥꯏꯅꯀꯣ
ꯑꯥ ꯇꯣꯉꯥꯂꯦ ꯇꯣꯉꯥꯂꯦ
ꯑꯗꯨ ꯑꯣꯏꯔꯁꯨ ꯄꯥꯛ ꯏ ꯖꯨꯟ ꯍꯥꯏꯅ ꯅꯪ ꯍꯧꯖꯤꯛ ꯍꯥꯏꯕꯁꯨ